ꯍꯂꯣ꯫
ꯇꯥꯔꯕ‌ꯣ ꯍꯨꯖꯤꯛꯇꯤ꯫
ꯑꯣ ꯍꯜꯂꯣ꯫ ꯍꯜꯂꯣ꯫
ꯇꯥꯕ꯭ꯔꯣ ꯍꯧꯖꯤꯛꯇꯤ꯫
ꯑꯣ ꯇꯥꯏ ꯇꯥꯏ꯫
ꯍꯜꯂꯣ꯫
ꯇꯥꯏ ꯇꯥꯏ꯫
ꯀꯔꯤ ꯇꯧꯔꯤꯕ꯭ꯔꯥ꯫
ꯍꯜꯂꯣ꯫ ꯍꯜꯂꯣ꯫
ꯀꯩꯗꯧꯔꯤꯕ꯭ꯔꫭ꯫
ꯑꯗꯨꯝ ꯐꯣꯝꯃꯤ ꯅꯪꯗꯤ꯫
ꯑꯁ ꯅꯈꯣꯟ ꯄꯤꯛꯅ ꯇ ꯍꯥꯏꯅꯤ꯫
ꯐꯝꯔꯤꯌꯦ ꯅꯪꯗꯤ꯫
ꯆꯞꯃꯥꯅꯩꯗ꯫
ꯀꯗꯥꯏ ꯀꯗꯥꯏ ꯆꯠꯄ꯭ꯔꯣ ꯉꯁꯤ꯫
ꯌꯨꯝꯗ ꯂꯩ ꯌꯨꯝꯗ꯫
ꯑꯁꯥ꯫
ꯆꯥꯛ ꯏꯟꯁꯥꯡ ꯊꯣꯡꯕ ꯍꯧꯔꯕꯣ
ꯆꯥꯛ ꯌꯦꯟꯁꯥꯡꯁꯦ ꯑꯩꯈꯣꯏ ꯃꯥꯅ ꯊꯣꯡꯉꯦ
ꯑꯁ ꯅꯪ ꯊꯣꯡꯂꯣꯏꯗꯤ ꯅꯪ ꯊꯣꯡꯂꯣ
ꯍꯜꯂꯣ
ꯇꯥꯏ ꯇꯥꯏ ꯇꯥꯏ ꯇꯥꯏ
ꯑꯣ ꯉꯁꯤ ꯀꯩ ꯀꯩ ꯇꯧꯒꯦ ꯅꯣꯏ꯫
ꯀꯩꯗꯧꯔꯤꯕ꯫
ꯉꯁꯤ ꯊꯕꯛ ꯇꯧꯕ꯭ꯔꯣ꯫
ꯊꯕꯛꯁꯦ ꯇꯧꯗ‌ꯦꯗ ꯉꯁꯤꯗꯤ꯫ ꯀ꯭ꯔꯤꯗ꯫
ꯆꯥ꯫
ꯗꯝ ꯀꯩꯅ ꯂꯩꯒ‍ꯔꯦ ꯃꯇꯝ ꯃꯥꯡꯍꯪꯒꯔ‌ꯦ ꯊꯕꯛ ꯂꯩꯇꯕꯅꯤꯅ ꯃꯇꯝꯁꯦ
ꯑꯠꯁꯥ ꯑꯗꯨꯝ ꯌꯨꯝꯗ ꯂꯩꯕ꯭ꯔꯣ
ꯀꯩꯗꯩꯕ
ꯌꯨꯝꯗ ꯑꯗꯨꯝ ꯂꯩꯕꯔꯣ
ꯌꯨꯝꯁꯤ ꯑꯗꯨꯝ ꯂꯩꯇꯦ ꯆꯠꯊꯣꯛꯄꯁꯨ ꯌꯥꯎꯏ ꯉꯁꯤꯗꯤ ꯌꯨꯝꯗ ꯂꯩ
ꯑꯆꯥ ꯑꯆꯥ ꯑꯣ
ꯃꯪꯗꯤ ꯆꯠꯊꯣꯛꯇꯦ ꯉꯁꯤ
ꯍꯥꯥ
ꯆꯠꯊ‌ꯣꯛꯇ‌ꯦ ꯉꯁꯤ ꯅꯪꯗꯤ
ꯉꯁꯤ ꯆꯠꯊꯣꯛꯑꯦ
ꯎꯝ ꯐꯥꯏꯅ
ꯉꯁꯥꯏ ꯑꯌꯨꯛꯇ ꯑꯥ ꯆꯥꯛ ꯆꯥꯔꯒ ꯇꯨꯝꯃꯦ ꯇꯨꯝꯕ ꯂꯣꯏꯔꯒ ꯏꯅꯥꯎꯅꯨꯄꯥꯒ ꯀꯣꯏꯕ ꯆꯠꯂꯦ ꯀꯣꯏꯕ ꯆꯠꯂꯒ ꯍꯧꯖꯤꯛ ꯈꯜꯂꯦ
ꯐꯥꯏꯅꯤ ꯑꯩꯈꯣꯏꯁꯤ ꯆꯠꯊꯣꯛꯁꯤ ꯄꯪꯌꯥꯏ ꯌꯥꯗꯕꯕꯨ ꯍꯥꯏꯗꯤ ꯑꯉꯥꯡ ꯑꯉꯥꯡ ꯃꯆꯥ ꯂꯩꯕꯀꯣ ꯑꯗꯨ ꯂꯧꯕꯤꯅꯉꯥꯏ ꯂꯩꯗꯦꯕ ꯑꯉꯥꯡꯁꯦ ꯑꯗꯨꯝ ꯌꯦꯡ ꯂꯩꯏꯗ ꯍꯥꯏꯕ ꯇꯥꯔꯦ ꯏꯌꯥꯝꯕꯇ ꯑꯩꯒꯤ ꯏꯌꯥꯝꯕ ꯍꯣꯏ ꯑꯩꯒꯤ ꯀꯥꯖꯤꯟꯒꯣ
ꯑꯣ
ꯀꯥꯖꯤꯟꯒꯤ ꯃꯖꯥꯗ‌ꯣ
ꯑꯆꯥꯣ
ꯑꯗꯨꯒꯤ
ꯑꯣ ꯑꯗꯨꯝ ꯁꯦꯟꯅꯕꯒꯤꯔꯣ
ꯁꯦꯟꯅꯕ ꯍꯥꯏꯕꯁꯦ ꯍꯣꯏ ꯍꯥꯏꯕꯗꯤ ꯃꯤ ꯂꯩꯇꯕꯀꯣ ꯃꯤ ꯂꯩꯗꯕ ꯍꯥꯏꯕꯗꯤ ꯑꯩꯈꯣꯏꯁꯨ ꯑꯁꯤꯗ ꯇꯝꯄꯥꯛꯇ ꯂꯩꯕꯒꯀꯣ
ꯑꯣ ꯑꯣ ꯃꯃꯥꯗꯤ ꯀꯗꯥꯏ ꯆꯠꯄ꯭ꯔꯣ
ꯂꯩ ꯃꯃꯥꯡꯗ ꯂꯩ
ꯑꯗꯨꯗꯤ ꯀꯃꯥꯏꯅ ꯃꯃꯥꯅ ꯁꯤꯟꯅꯗꯅꯣ
ꯑꯁ ꯃꯇꯝ ꯈꯨꯗꯤꯡꯗꯤ ꯃꯥꯁꯨ ꯋꯥ ꯋꯥꯎ ꯋꯥꯎ ꯋꯥꯏ ꯀꯩꯅꯣ ꯋꯥꯏ ꯍꯥꯏꯕꯗꯤ ꯀꯩꯅꯣꯃꯣ ꯆꯥꯛ ꯏꯁꯤꯡ ꯊꯕꯛ ꯏꯪꯈꯥꯡꯒ ꯑꯌꯥꯝꯕ ꯇꯧꯕꯅꯤꯅꯀꯣ
ꯑꯆꯥ
ꯏꯃꯨꯡꯒꯤ ꯊꯕꯛ ꯇꯧꯕꯅꯤꯅ ꯑꯗꯨ ꯃꯇꯝꯗ ꯑꯩꯈꯣꯏꯅ ꯑꯃꯨꯛ ꯑꯉꯥꯡꯗꯣ ꯂꯧꯔꯒ ꯌꯦꯡꯁꯤꯠꯕ ꯍꯥꯏꯕꯅꯤꯅ
ꯑꯩꯈꯣꯏꯗ ꯑꯗꯨꯝ ꯑꯉꯥꯡꯁꯤꯅꯕꯁꯨ ꯊꯕꯛ ꯑꯃꯅꯤ
ꯍꯥꯏꯕꯗꯤ ꯌꯨꯝꯗ ꯂꯩꯅꯗꯕꯒꯤꯀꯣ ꯌꯨꯝꯗ ꯀꯨꯝꯃꯗꯤ ꯈꯣꯟꯗ ꯆꯠꯂꯗꯤ ꯑꯗꯨꯝ ꯀꯩꯅꯣ ꯇꯧꯋꯦ ꯁꯤꯗꯗꯤ ꯌꯨꯝ ꯅꯠꯇꯕꯅꯤꯅ ꯃꯔꯣ ꯑꯃꯗꯤꯗꯤ ꯅꯨꯡꯉꯥꯏ ꯀꯔꯤꯁꯥꯡ ꯊ‌ꯣꯡꯕ꯭ꯔꯣ
ꯀꯔꯤꯕꯣ
ꯀꯔꯤ ꯌꯦꯟꯁꯥꯡ ꯊꯣꯡꯣꯡꯈ꯭ꯔꯕꯔ‌ꯣ ꯍꯧꯖꯤꯛ ꯑꯥ ꯀꯩꯅꯣꯒꯤꯗꯤ
ꯑꯩꯁꯦ ꯌꯦꯟꯁꯥ ꯊꯣꯡꯉꯦ ꯏꯅꯥꯎꯅ ꯅꯨꯄꯥ ꯂꯥꯛꯄꯒꯤꯀꯣ
ꯑꯣ ꯍꯥꯎꯅꯤꯅꯦ
ꯀꯩꯅꯣ ꯏꯅꯥꯎꯅꯨꯄꯥ ꯍꯥꯏꯕꯗꯤ ꯑꯩꯈꯣꯏꯒꯤ ꯏꯄꯥꯒꯤ ꯃꯅꯥꯎꯅꯨꯄꯥꯒꯤ ꯃꯆꯥꯅꯦꯕꯀꯣ
ꯎꯝ
ꯀꯖꯤꯟ ꯑꯗꯣ ꯃꯥꯁꯦ ꯂꯥꯛꯄ ꯑꯗꯨꯒꯤ ꯑꯗꯨꯝ ꯆꯥꯛ ꯆꯥꯍꯟꯒ ꯌꯦꯅ ꯏꯃꯥꯅ ꯌꯦꯟꯁꯥ ꯂꯩꯔꯒ ꯆꯥꯛ ꯊꯣꯡꯉꯤ
ꯍꯥꯏꯅꯤ
ꯅꯈꯣꯏꯗꯤ ꯆꯥꯛ ꯊꯣꯡꯈ꯭ꯔꯕ꯭ꯔꯣ ꯀꯅꯥꯅ ꯊꯣꯡꯕ꯭ꯔꯣ ꯅꯪꯒꯤ ꯅꯥꯇꯩ ꯃꯥꯅ ꯊꯣꯡꯕ꯭ꯔꯥ ꯅꯠꯇ꯭ꯔꯒ
ꯆꯥꯛꯁꯤ ꯉꯁꯤꯗꯤ ꯑꯩ ꯀꯩꯅꯣ ꯇꯧꯗꯦ ꯊꯣꯡꯗꯦ ꯑꯩꯈꯣꯏꯗꯤ ꯑꯗꯨꯝ ꯀꯔꯤ ꯍꯥꯏꯁꯤꯔꯥ ꯑꯗꯨꯝ ꯁꯪ ꯁꯪꯕ ꯃꯤ ꯑꯗꯨꯝ ꯊꯣꯡꯈꯤꯗ ꯍꯧꯖꯤꯛꯇꯤ ꯑꯩꯈꯣꯏ ꯏꯇꯩ ꯃꯥꯅ ꯊꯧ
ꯑꯣ
ꯃꯥꯅ ꯆꯤꯟꯕ ꯀꯥꯟꯗ ꯑꯩꯈꯣꯏꯅ ꯑꯃꯨꯛ ꯊꯣꯡꯕ ꯉꯁꯤꯃꯛꯇꯤ ꯑꯩ ꯊꯣꯡꯗ꯭ꯔꯦ
ꯅꯣꯏꯗꯤ ꯅꯣꯡ ꯆꯨꯕ꯭ꯔꯣ ꯁꯤ
ꯅꯣꯡ ꯆꯨꯗꯦꯅꯦ ꯁꯤꯗꯗꯤ ꯅꯨꯡꯁꯥ ꯅꯨꯡꯁ ꯅꯨꯡꯁꯥ ꯍꯥꯏꯕꯁꯤ ꯀꯩꯅꯣꯗꯤ ꯊꯣꯛꯂꯛꯇꯦ ꯑꯗꯨ ꯑꯣꯏꯔꯁꯨ ꯆꯨꯗꯦ ꯉꯁꯥꯏ ꯑꯌꯨꯛ ꯀꯔꯤ ꯍꯥꯏꯁꯤꯔꯣ ꯑ ꯉꯟꯕꯗꯗꯤꯀꯣ ꯑꯗꯨ ꯑꯗꯨ ꯃꯇꯥꯝꯗꯤ ꯆꯕ ꯆ ꯇꯝ ꯍꯧꯖꯤꯛꯇꯤ ꯀꯩꯁꯨ ꯇꯧꯗꯦ
ꯑꯗꯨꯝ ꯃꯝꯂꯤ ꯃꯝꯂꯤ ꯇꯧꯕ꯭ꯔꯣꯕ ꯅꯣꯡꯁꯦ
ꯑꯁꯤꯗꯤ ꯇꯧꯗꯦꯅꯦ ꯉꯥꯜꯂꯤꯅꯤ ꯐꯖꯅ
ꯑꯩꯈꯣꯏꯗꯤ ꯅꯣꯡ ꯈꯔ ꯆꯨꯕꯒꯨꯝ ꯀꯣ ꯑꯗꯨꯒ ꯃꯝꯂꯤ ꯃꯝꯂꯤ ꯇꯧꯔꯒ ꯑꯗꯨꯝ ꯑꯗꯨꯝ ꯂꯩꯌꯦ ꯅꯨꯡꯁꯥꯁꯨ ꯄꯥꯛ ꯁꯥꯗꯦ ꯁꯥꯔꯁꯨ
ꯖꯒꯥ ꯖꯒꯥ ꯇꯣꯉꯥꯟꯕꯒꯤꯅꯤꯅꯤ ꯅꯣꯏꯅ ꯆꯕ ꯃꯇꯝꯗ ꯑꯩꯈꯣꯏꯔꯣꯝꯗ ꯈꯤꯇꯪꯒꯨꯝꯕꯕꯁꯤꯒꯨꯝꯕ
ꯍꯣꯏ ꯑꯣꯏ ꯍꯣꯏ ꯃꯐꯝ ꯁꯦꯝ ꯃꯅꯗꯕꯒꯤꯀꯣ ꯋꯦꯗꯔꯁꯨ ꯆꯦꯛ ꯇꯧꯕꯒꯤꯅꯤꯅ
ꯆꯨ ꯍꯥꯏꯌꯦꯕꯀꯣ ꯑꯁꯤꯗꯤ ꯆꯨꯗꯦꯕ ꯑꯃꯨꯛ ꯆꯨꯕ ꯍꯥꯏꯕꯁꯤ ꯈꯤꯇꯪ ꯈꯤꯇꯪ ꯆꯨꯕꯖꯥꯠ ꯑꯗꯨ ꯑꯗꯨ ꯑꯗꯨ ꯇꯧꯋꯦꯕ
ꯅꯣꯡ ꯆꯨꯕꯅ ꯅꯨꯡꯉꯥꯏꯕ꯭ꯔꯥ ꯅꯠꯇ꯭ꯔꯒ ꯅꯨꯡꯁꯥ ꯁꯥꯕꯁꯦ ꯄꯥꯝꯕ꯭ꯔꯥ
ꯑꯩꯒꯤꯗꯃꯛꯇꯤ ꯅꯣꯡ ꯆꯨꯕꯅ ꯅꯨꯡꯉꯥꯏ
ꯍꯣꯏ ꯀꯣ ꯅꯨꯡꯁꯥ ꯆꯥꯕ ꯍꯦꯟꯅꯗꯤ ꯅꯨꯡꯉꯥꯏꯌꯦ꯫
ꯎꯝ ꯁꯥꯕꯅꯤꯅ꯫
ꯁꯥꯕꯁꯤ ꯈꯥꯡꯕ ꯉꯝꯗꯦꯗ꯫
ꯎꯝ꯫ ꯆꯠꯊꯣꯛꯄꯁꯨ ꯅꯨꯡꯉꯥꯏꯇꯦ ꯊꯕꯛ ꯏꯪꯈꯥꯡ ꯇꯧꯕꯁꯨ ꯅꯨꯡꯉꯥꯏꯇꯦ꯫ ꯐꯥꯢ꯫ ꯏꯃꯨꯡꯗ ꯍꯥꯏꯔꯣ ꯁꯥꯕ ꯈꯣꯠꯄ꯫
ꯍꯣꯏ ꯆꯨꯝꯃꯦ ꯆꯨꯝꯃꯦ꯫
ꯑꯗꯨꯒꯤ꯫
ꯆꯨꯝꯃꯦ ꯑꯗꯨꯃꯛꯅꯤ꯫
ꯅ ꯅꯣꯡꯁꯤꯅ ꯅꯨꯡꯉꯥꯏ ꯌꯥꯝꯅ ꯆꯨꯃꯜꯂꯁꯨ ꯅꯨꯡꯉꯥꯏꯇꯕ ꯑꯗꯨꯃꯗꯤ ꯂꯩꯌꯦꯀꯣ
ꯎꯝ ꯎꯝ ꯑꯗꯨꯒ
ꯃꯣꯏ ꯄꯨꯡ ꯀꯩꯀꯦ ꯆꯥꯏ
ꯍꯥ
ꯄꯨꯡ ꯀꯌꯥ ꯃꯇꯝꯗ ꯆꯥꯛ ꯆꯥꯕ꯭ꯔꯥ ꯑꯌꯥꯝꯕ ꯃꯇꯝꯗꯣ
ꯑꯦ ꯑꯩꯈꯣꯏꯁꯦ ꯑꯌꯨꯛꯁꯦ ꯄꯨꯡ ꯁꯚꯦꯟ ꯊꯥꯔꯇꯤ ꯑꯩꯠ ꯑꯗꯨꯋꯥꯏꯗ ꯆꯥꯛ ꯆꯥꯏ ꯍꯥꯏꯕꯗꯤ ꯑꯩꯈꯣꯏ ꯏꯅꯥꯎꯄꯥꯁꯨ ꯁ꯭ꯀꯨꯜ ꯆꯠꯄꯅꯤꯅ ꯑꯗꯨꯝ ꯉꯟꯅ ꯑꯗꯨꯝ ꯆꯥꯏ ꯑꯗꯨ ꯑꯗꯨꯒ ꯑꯍꯤꯡ
ꯉꯟꯕ ꯃꯇꯝ ꯉꯟꯕ ꯃꯇꯝ ꯑꯃꯗꯤꯗꯤ ꯐꯔꯕꯅꯤꯅ ꯆꯥꯛ ꯆꯥꯕ ꯈꯣꯠꯄꯗꯤ꯫
ꯑꯦ ꯑꯗꯨꯒ ꯑꯍꯤꯡꯅ ꯎꯝ ꯫ ꯄꯨꯡ ꯁꯚꯦꯟ ꯍꯣꯏ ꯑꯗꯨꯁꯨ ꯑꯍꯤꯡꯁꯨ ꯄꯨꯡ ꯁꯤꯛꯁ ꯑꯗꯨꯋꯥꯏꯗ ꯆꯥꯏꯏꯗ ꯁꯤꯛꯁ ꯊꯥꯔꯇꯤ ꯀꯣ꯫ ꯁꯚꯦꯟ ꯑꯗꯨꯋꯥꯏꯗ ꯆꯥꯏ ꯌꯥꯝ ꯉꯜꯂꯦ ꯑꯩꯈꯣꯏ ꯆꯥꯕꯁꯦ꯫
ꯐꯩꯒ
ꯎꯝ ꯅꯣꯏꯗꯤ ꯅꯣꯏꯗꯤ ꯊꯦꯡꯂꯝꯒꯅꯤꯗ꯫
ꯉꯜꯂꯦ ꯑꯩꯈꯣꯏꯅ ꯍꯦꯟꯅ ꯉꯜꯂꯦ꯫ ꯑꯩꯈꯣꯏꯗꯤ ꯁꯥꯕꯦꯟ ꯃꯅꯨꯡꯗ ꯆꯥꯕ ꯂꯣꯏꯅ ꯂꯣꯏꯈ꯭ꯔꯦ꯫
ꯀ ꯑꯌꯨꯛ ꯔꯣ꯫
ꯏꯚꯅꯤꯡ ꯏꯚꯅꯤꯡꯅ꯫ ꯏꯚꯤꯅꯤꯡꯅ ꯏꯚꯤꯅꯤꯡꯗꯤ ꯈꯔ ꯀꯩꯅꯣ ꯍꯥꯏꯁꯤꯔꯥ꯫ ꯑ ꯇꯔꯨꯛꯀꯤ ꯃꯇ ꯃꯇꯝꯒꯨꯝꯕꯀꯣ꯫
ꯑꯗꯨꯗꯤ ꯆꯥꯛ ꯂꯥꯝꯈ꯭ꯔꯅꯤ ꯑꯍꯤꯡ ꯑꯍꯤꯡ ꯅꯣꯡꯌꯥꯏꯗ ꯆꯥꯛ ꯂꯥꯝꯈ꯭ꯔꯅꯤ ꯑꯗꯨꯗꯤ꯫ ꯄꯨꯡꯁꯤꯛꯁꯇ ꯆꯥꯔꯗꯤ ꯄꯨꯔꯥ꯫
ꯂꯥꯝ ꯂꯥꯝꯗꯩꯗ ꯍꯥꯏꯗꯤ ꯆꯥꯔꯤꯉꯩꯗ ꯐꯖꯅ ꯆꯥꯍꯧꯕꯅꯤꯅꯀꯣ꯫
ꯍꯣꯏ ꯑꯗꯨꯗ ꯐꯖꯅ ꯆꯥꯍꯧꯗꯕ ꯃꯤꯁꯤꯡꯗꯤ ꯑꯌꯨꯛ ꯑꯍꯤꯡ ꯄꯨꯡ ꯇꯔꯥꯗ ꯑꯗꯨꯝ ꯆꯥꯛ ꯂꯥꯝꯕ ꯍꯧꯔꯅꯤ꯫
ꯍꯩꯅꯈ꯭ꯔꯕꯀꯣ ꯑꯩꯈꯣꯏꯁꯨꯀꯣ ꯍꯩꯅꯈ꯭ꯔꯕ ꯍꯥꯏꯗꯤ꯫ ꯑꯉꯥꯡ ꯂꯩꯕꯅꯤꯅꯕꯨ꯫
ꯍꯣꯏ ꯑꯍꯥꯟꯕꯗꯨꯗꯤ ꯌꯥꯔꯣꯏ ꯑꯗꯨꯗꯤ ꯍꯣꯏ꯫ ꯍꯣꯏ ꯑꯗꯨꯃꯥꯏꯅ ꯇꯧꯕꯅꯦ ꯎꯝ꯫
ꯉꯟ ꯉꯟꯅ ꯆꯥꯔ ꯉꯪ ꯉꯟꯅ ꯇꯨꯝ꯫
ꯍꯣꯏ ꯍꯣꯏ꯫
ꯑꯍꯥꯟꯕ ꯃꯇꯝꯗꯤ ꯑꯁ ꯉꯝꯗꯤ ꯉꯝꯗꯦ ꯍꯥꯏꯕꯗꯤ ꯉꯟꯃꯜꯂꯁꯤꯀꯣ꯫
ꯑ ꯅꯣꯏꯁꯦ ꯇꯝꯄꯥꯛꯇ ꯂꯩꯕ꯭ꯔꯣ ꯍꯧꯖꯤꯛꯁꯦ꯫
ꯑꯣ ꯑꯩ ꯇꯝꯄꯥꯛ ꯂꯩ꯫
ꯇꯝꯄꯥꯛꯅꯤꯀꯣ꯫
ꯑ ꯈꯨꯟꯗ ꯂꯩꯇꯦ꯫
ꯇꯝꯄꯥꯛ ꯇꯝꯄꯥꯛ ꯍꯥꯏꯁꯤꯗꯤ ꯀꯩꯅꯣ ꯑꯣꯏꯔꯅꯤ ꯑꯗꯨꯗꯤ꯫ ꯅꯣꯏꯁꯦ ꯑꯗꯨꯝ ꯅꯣꯏ ꯈꯨꯜꯂ ꯅꯠꯇ꯭ꯔꯒ ꯑꯗꯨꯝ ꯊꯕꯛ ꯁꯨꯕꯒꯤ ꯑꯗꯨꯝ ꯚꯔꯥ꯫
ꯅꯠꯇꯦ ꯚꯔ ꯀꯩꯅꯣꯗ꯫ ꯔꯦꯟꯅꯦ꯫
ꯔꯦꯟꯗꯤ ꯚꯔꯥ ꯅꯠꯇ꯭ꯔꯣ ꯍꯥꯏ ꯍꯥꯏ꯫
ꯂꯣꯢꯔꯦ ꯂꯣꯏꯔꯦ ꯫
ꯕꯔꯥ ꯅꯠꯇꯦ ꯀꯩꯅꯣꯅꯦ ꯔꯦꯟꯅꯦ ꯑꯣ
ꯂꯣꯟ ꯍꯥꯏꯕꯁꯤꯗꯤ ꯀꯩꯅꯣ ꯇꯧꯋꯦꯗꯅ ꯑꯗꯨꯒꯤꯅꯤꯗ
ꯑꯗꯣ ꯔꯦꯟ ꯍꯥꯏꯗꯣꯏ ꯁꯨꯔꯨꯛꯄꯨꯗꯤ ꯕꯥꯔꯥ ꯁꯠ ꯁꯠ ꯍꯥꯏ ꯌꯥꯗ꯭ꯔꯣ ꯃꯩꯇꯩꯂꯣꯟꯅꯦ
ꯒ꯭ꯌꯥꯟ ꯀꯩꯅꯣ ꯇꯧꯋꯦꯗ
ꯍꯣꯏ ꯑꯁ ꯚꯔꯥ ꯂꯩꯔꯗꯤ ꯀꯩꯅꯣꯅꯤ ꯑꯗꯨꯗꯤ ꯍꯥꯏꯕꯗꯤ ꯃꯤ ꯑꯣ ꯑꯆꯥ ꯑꯆꯥ ꯑꯣꯀꯦ꯫ ꯑꯗꯨ ꯚꯔꯥ ꯂꯩꯔꯒ ꯑꯗꯨꯝ꯫ ꯏꯌꯥꯝꯕꯁꯦ ꯊꯕꯛ ꯇꯧꯕ꯭ꯔꯥ ꯅꯌꯥꯝꯕꯗꯣ꯫
ꯍꯣꯏ ꯍꯣꯏ꯫
ꯎꯝ꯫
ꯑꯗꯨꯒꯤ ꯂꯩꯕꯅꯤ ꯑꯩꯅ ꯃꯥꯒꯤ ꯃꯅꯥꯛꯇ ꯂꯩꯕ
ꯑꯣ ꯀꯣꯆꯤꯡꯒꯨꯝꯕ ꯂꯧꯕ꯭ꯔꯥ
ꯂꯧꯋꯦ ꯍꯣꯏ
ꯎꯝ
ꯂꯣꯢꯒꯔꯦꯗ
ꯑꯦ ꯆꯍꯤꯖꯨ ꯍꯧꯗ꯭ꯔꯤ ꯅꯪ ꯀꯃꯥꯏꯅ ꯀꯣꯆꯤꯡ ꯂꯣꯏꯈ꯭ꯔꯦ
ꯑꯩꯗꯤ ꯍꯟꯗꯛ ꯅꯠꯇ꯭ꯔꯦꯅꯦ ꯃꯊꯪ ꯑꯥ ꯆꯠꯈꯤꯕꯗ ꯆꯠꯈꯤꯕꯢ ꯑꯥ ꯆꯍꯤꯗ
ꯍꯧꯖꯤꯛꯅ ꯀꯩꯅꯣ ꯇꯧꯕ ꯄꯥꯕ
ꯅꯣꯏꯁꯤ ꯇꯥꯕ꯭ꯔꯥ ꯀꯟꯕꯒꯤꯔꯥ
ꯇꯥꯗꯤ
ꯇꯥꯗꯦꯀꯣ ꯑꯣ ꯇꯥꯗꯔꯥꯗꯤ ꯐꯩ ꯑꯥ ꯕꯦꯛꯒ꯭ꯔꯥꯎꯟ ꯃꯈꯣꯟꯁꯦ ꯀꯜꯂꯗꯤ ꯑꯗꯨꯝ ꯍꯥꯏꯕꯤꯔꯛꯑꯣꯀꯣ
ꯎꯝ ꯎꯝ
ꯑꯣ
ꯑꯩ ꯅꯥꯀꯣꯡ ꯈꯔ ꯄꯪꯕꯅꯤꯅꯦ
ꯕꯦꯛꯒ꯭ꯔꯥꯎꯟꯁꯤꯗ ꯈꯔꯥ ꯊꯕꯛ ꯇꯧꯔ ꯂꯩꯌꯦꯕꯀꯣ ꯏꯃꯥꯁꯦ ꯑꯗꯨꯃꯥꯏꯅ ꯀꯣ ꯀꯣꯆꯤꯡ ꯂꯧꯔꯦ ꯀꯔꯤ ꯀꯣꯆꯤꯡꯔꯥ ꯀꯔꯤ ꯊꯕꯛ ꯎꯝ ꯊꯤꯕ꯭ꯔꯥ